ꯍꯜꯂꯣ
ꯍꯜꯂꯣ ꯑꯣ ꯂꯣꯏꯈ꯭ꯔꯦ ꯑ ꯂꯧꯈ꯭ꯔꯦ ꯑꯩ ꯀꯦꯟꯁꯦꯜ ꯆꯠꯈꯤꯕꯅꯤꯅꯦ ꯃꯥꯗꯣ ꯀꯔꯤꯒꯤ ꯑꯃꯨꯛ ꯂꯥꯛꯄ꯭ꯔꯥ ꯈꯪꯗꯦ
ꯀꯔꯤ ꯑꯦꯃꯦꯖꯣꯟꯗꯔꯣ ꯀꯔꯝꯕꯗꯅ‌ꯣ
ꯐ꯭ꯂꯤꯞ ꯀꯥꯔꯠꯇꯅꯤ ꯃꯦꯖꯣꯟꯗ ꯑꯩ ꯂꯧꯅꯤꯡꯗꯦ ꯃꯣꯏ ꯗꯤꯂꯤꯚꯤꯔꯤ ꯆꯥꯔꯖ ꯂꯧꯋꯦ ꯑꯗꯨꯒꯤ ꯐ꯭ꯂꯤꯞ ꯀꯥꯔꯠꯇ ꯀꯛ ꯄꯅꯦ ꯎꯝ ꯑꯦꯃꯦꯖꯣꯟꯗ
ꯑꯣ
ꯆꯥꯔꯖꯁꯨ ꯂꯧꯋꯦꯕ ꯑꯗꯨꯒꯤ ꯑꯩꯅ ꯐ꯭ꯂꯤꯞꯀꯥꯔꯠ ꯌꯨꯝꯗ ꯂꯩꯕ ꯃꯇꯝꯗ ꯀꯛꯄꯤꯈ꯭ꯔꯕꯅꯦ ꯑꯁꯤꯁꯦ ꯀꯔꯤꯒꯤꯔꯥ ꯀꯤꯟꯁ ꯈꯪꯗꯦ ꯀꯦꯟꯁꯦꯜ ꯑꯅꯤꯔꯛ ꯆꯠꯈ꯭ꯔꯕꯅꯦ ꯁꯤꯁꯦ ꯑꯗꯨꯒ ꯉꯁꯤ ꯈꯛꯇ ꯑꯃꯨꯛ ꯂꯥꯛꯑꯦ
ꯀꯔꯤ ꯄꯣꯠꯅꯣꯕ ꯐ‌ꯣꯇ‌ꯣ ꯑꯣ
ꯁꯅꯥꯕꯒꯨꯝꯕ ꯆꯠꯄꯗ ꯕꯣꯇꯜ ꯄꯥꯏꯅꯤꯡꯉꯥꯏ ꯂꯩꯇ꯭ꯔꯦꯕ ꯑꯩꯗꯣ
ꯀꯔꯤ ꯕꯣꯇꯜ ꯂꯩꯅꯤꯡꯉꯥꯏ ꯀꯔꯤ ꯗ꯭ꯔꯀꯥꯔ ꯂꯩꯒꯦꯗ ꯈꯣꯏ ꯖꯪꯒꯜꯗ ꯍꯧꯕ ꯑꯗꯨꯅꯦ ꯑꯩꯈꯣꯏ ꯖꯪꯒꯜꯗ ꯍꯧꯕ ꯄꯩꯕꯨꯡꯗꯣ ꯑꯃ ꯗꯧꯔꯒ ꯑꯗꯨꯝ ꯏꯁꯤꯡ ꯍꯥꯥꯜꯂꯒ ꯅꯥꯕ ꯆꯠꯂꯒ ꯔ‌ꯦꯝꯕꯨꯛꯇ ꯅꯦꯆꯔꯦꯜꯅ‌ꯦ ꯅꯦꯆꯔꯦꯜ ꯅꯦꯆꯔꯦꯜ ꯕ꯭ꯌꯨꯇꯤ ꯍꯥꯏꯅꯒ
ꯅꯦꯆꯔꯦꯜ ꯕ꯭ꯌꯨꯇꯤꯗ‌ꯣ ꯏꯝꯐꯥꯟꯗ ꯂꯩꯥꯇꯦ ꯔꯦꯝꯕꯨꯡꯁꯨ
ꯀꯔꯥꯅ ꯀꯣꯏꯆꯥꯟ ꯊꯗꯅ ꯏꯃꯥꯟꯅꯕꯤꯗꯣ ꯃꯤꯗ ꯀꯣꯜ ꯇꯧꯔꯒ ꯃꯊꯟꯇ ꯀꯣꯏꯁꯟ ꯍꯔꯒ ꯃꯊꯟꯇ ꯑꯟꯁ꯭ꯔ ꯑꯃꯨꯛ ꯈꯨꯝꯕ ꯑꯗꯨꯒꯤ
ꯇꯨꯒꯤ ꯅ‌ꯣꯡꯅꯤꯡꯕꯅꯤꯗ
ꯑꯣ
ꯏ꯭ꯇ‌ꯦꯔꯤꯐ꯭ꯔꯦꯁ ꯑꯦꯟ ꯍꯥꯏꯗ꯭ꯔꯗꯤꯠ ꯑꯣꯜ ꯗꯦ ꯂꯣꯡ ꯋꯤꯛꯅꯦꯁ
ꯀꯨꯟꯊ꯭ꯔꯥ ꯍꯥꯏꯕ ꯅꯠꯇ꯭ꯔꯥ ꯊꯥꯔꯇꯤ ꯐꯥꯎ ꯍꯥꯏꯕ ꯅꯠꯇ꯭ꯔꯥ
ꯊꯥꯔꯇꯤꯅ‌ꯦ
ꯑꯩꯒꯤꯗꯤ ꯊꯥꯔꯇꯤ ꯍꯦꯜꯂ‌ꯦꯅꯦ
ꯅꯪꯒꯤꯔꯣ
ꯍꯣꯏ
ꯑꯩ ꯈ꯭ꯋꯥ ꯃꯤꯒꯤ ꯑꯇꯣꯞꯄꯒꯤ ꯇꯥꯛꯁꯇꯤ ꯊꯥꯔꯇꯤ ꯍꯦꯜꯂ‌ꯦ ꯍꯥꯏ ꯏꯕꯥꯅꯤꯒꯤꯗꯤ ꯊꯥꯔꯇꯤ ꯈꯛꯇ ꯀꯔꯤꯒꯤꯔꯥ
ꯀꯔꯤꯔꯥ ꯏꯕꯥꯅꯤꯒꯤꯗꯤ ꯄꯤꯗ꯭ꯔꯦ
ꯅꯨꯕꯥꯅꯤꯗ, ꯅꯨꯕꯥꯅꯤꯗ ꯃꯤꯆꯪ ꯃꯤꯈꯥꯏꯂꯩꯕ ꯃꯥꯜꯂꯦ꯫
ꯑꯗꯨꯅꯦ ꯀ꯭ꯔꯤꯔꯥ꯫ ꯏꯕꯥꯟꯅꯤꯕꯨ ꯅꯨꯡꯁꯤꯗꯕꯒꯤꯔꯥ ꯈꯪꯗꯦ꯫
ꯁꯤ ꯕꯣꯇꯜꯗꯤ ꯇꯥꯔꯗꯤ ꯀꯥꯏꯅꯗꯤ ꯀꯥꯏꯒꯅꯤꯍꯦ꯫
ꯀꯔꯤ ꯀꯝꯄꯅꯤꯒꯤꯅꯣ ꯃꯤꯜ
ꯇꯝꯕ꯭ꯂꯔ ꯁꯤ ꯇꯣꯅꯤꯒꯤꯅꯤ ꯏꯁꯇꯦꯟꯂꯤꯒꯤꯗꯤ ꯇꯥꯛꯉꯦ ꯀꯛꯄ ꯉꯝꯗꯦ ꯄꯩꯁꯥ ꯂꯩꯗꯕꯒꯤ ꯑꯗꯨꯒꯤ꯫ ꯑꯍꯣꯡꯕ ꯀꯛꯄ ꯑꯗꯨꯒꯤ꯫
ꯃꯤꯝꯁ ꯑꯃ ꯂꯩꯕꯗꯣ ꯑꯩꯈꯣꯏꯒꯤ, ꯀ꯭ꯔꯤ ꯍꯥꯏꯁꯤꯔ, ꯑꯩꯈꯣꯏꯅ ꯄꯥꯝꯕ ꯄꯣꯠꯇꯤ ꯒꯨꯠꯖꯤ ꯑꯗꯨꯒ ꯑꯩꯈꯣꯏꯒꯤ ꯑꯩꯈꯣꯏꯒꯤ ꯏꯟꯀꯝꯅ ꯈꯔ ꯀꯔꯤꯔꯥ ꯁꯦꯟꯗ꯭ꯔꯥ ꯃꯤꯁꯣꯔꯣꯔꯥ ꯍꯥꯏꯕꯒꯤ ꯑꯃ ꯂꯩꯕꯗꯣ ꯑꯗꯨꯅꯤ꯫ ꯇꯥꯡꯕ ꯄꯥꯝꯕ ꯏꯟꯀꯝ ꯂꯩꯇꯕ ꯑꯗꯨꯒꯤ ꯑꯍꯣꯡꯕ ꯎꯄꯥꯏ ꯈꯔꯝꯅꯦ꯫ ꯏꯁꯇꯦꯟꯂꯤꯒꯤꯗꯤ ꯂꯤꯁꯤꯡ ꯑꯅꯤ ꯍꯦꯟꯂꯦꯕ꯫
ꯅꯪ ꯐꯨꯠꯕꯣꯜ ꯁꯅꯕ꯭ꯔꯣ?
ꯃꯔꯛ ꯃꯔꯛꯇ ꯁꯅꯥꯕ ꯆꯠꯂꯦ ꯇꯥꯞꯁꯇ꯫ ꯂꯥꯒꯥꯏ ꯂꯣꯡꯗꯁꯨ꯫ ꯍꯣꯏ ꯂꯤꯚꯔꯇꯤꯗꯁꯨ ꯁꯥꯟꯅꯥꯏꯑꯦ ꯑꯗꯨꯒ ꯑꯥ ꯈꯨꯔꯥꯏꯗꯁꯨ ꯁꯥꯟꯅꯥꯏꯌꯦ ꯑꯗꯨꯒ ꯍꯤꯌꯥꯥꯏ ꯇꯥꯔꯐ ꯀꯣꯔꯦꯡꯒꯩꯗꯣ꯫
ꯎꯝ
ꯑꯗꯨꯗꯁꯨ ꯁꯅꯕ ꯆꯠꯂꯦ꯫
ꯅꯪ ꯐꯖꯅ ꯁꯥꯟꯅꯕ ꯍꯩꯕ꯭ꯔꯕ? ꯍꯩꯇꯦ ꯁꯅꯥꯕ ꯍꯩꯇꯦ ꯕꯣꯜ ꯗꯤ ꯑꯗꯨꯝ ꯇꯝꯃꯤꯕ꯫
ꯄꯥꯡ ꯄꯥꯡꯕꯅꯤ ꯐꯖꯅꯗꯤ ꯁꯅꯥꯕ ꯍꯩꯇꯦꯍꯦ꯫
ꯑꯗꯣ ꯐꯨꯠꯕꯣꯜ ꯁꯅꯕ ꯅꯪ ꯐꯨꯠꯕꯣꯜ ꯁꯅꯕꯁꯦ ꯆꯍꯤ ꯀꯌꯥꯃꯨꯛꯇꯤ ꯁꯨꯔꯦ?
ꯑꯌꯥ ꯗꯤꯁꯤꯌꯔꯗ ꯆꯠ ꯀꯣꯂꯦꯖ ꯀꯥꯕ ꯃꯇꯝꯗꯒꯤ ꯑꯗꯨꯝ ꯀꯣꯂꯦꯖꯀꯤ ꯑꯗꯨꯝ ꯁꯟꯅꯕ ꯑꯗꯨꯝ ꯇꯧꯕꯅꯤꯍꯦ꯫
ꯑꯣ
ꯑꯣ ꯅꯨꯡꯇꯤꯒꯤ ꯄꯨꯔꯥ ꯀ꯭ꯔꯦꯁ ꯂꯩꯅꯤꯁ ꯅꯕ ꯅꯠꯇꯦ ꯍꯥꯏꯕꯅꯤꯗ ꯑꯩꯈꯣꯏ ꯅꯨꯄꯤꯒꯤ ꯒ꯭ꯔꯨꯞ ꯑꯃ ꯂꯩꯌꯦꯕꯀꯣ ꯏꯝꯐꯥꯜꯗ ꯂꯩꯕ꯫ ꯑꯩꯈꯣꯏ ꯅꯨꯄꯤꯒꯤ ꯇꯔꯐꯇ ꯁꯥꯟꯅꯕꯒꯤ ꯅꯨꯄꯤꯒꯤ ꯒ꯭ꯔꯨꯞ ꯂꯩ ꯑꯗꯨ ꯁꯥꯟꯅꯕ ꯆꯠꯁꯦ ꯍꯥꯏꯗꯤ
ꯎꯝ
ꯇꯔꯛꯀꯤ ꯃꯄꯨꯁꯤꯡꯁꯦ ꯑꯩꯈꯣꯏꯗ ꯈꯥꯡꯕꯒꯤꯀꯣ ꯑꯗꯨꯝ ꯕꯥꯔꯒꯦꯟ ꯇꯧꯔꯒ ꯁꯥꯟꯅꯕꯅꯦ
ꯅꯍꯥꯟ ꯀꯗꯥꯏꯗ ꯁꯅꯥꯕ ꯆꯠꯄꯗꯣ ꯃꯣꯏꯅꯤꯁꯨ ꯂꯤꯁꯤꯡ ꯑꯃꯒ ꯆꯦꯛꯁꯟꯈ꯭ꯔꯅꯦꯕ ꯎꯝ ꯄꯣꯅꯥꯔꯗ
ꯑꯥ ꯇꯨ ꯑꯦꯠꯇꯤ ꯈꯠꯇ ꯄꯤꯕ ꯑꯗꯨꯒꯤ ꯅꯨꯡꯉꯥꯏꯕꯅ‌ꯦ
ꯍꯥ
ꯌꯥꯝ ꯌꯥꯝ ꯇꯧꯒꯅꯨꯀꯣ ꯊꯕꯛ ꯈꯔ ꯆꯤꯜꯂꯦ ꯍ‌ꯣꯏ
ꯐꯣꯟ ꯇꯧꯕꯤ
ꯌꯥꯏ ꯌꯥꯏ
ꯑ‌ꯣ
ꯇꯤꯡ ꯇꯤꯡ ꯇꯤꯡ ꯇꯤꯡ ꯇꯤꯡ ꯇꯤꯡ
ꯁꯇꯦꯞ
ꯁꯤ ꯈꯛꯇꯪ ꯅꯠꯇ꯭ꯔꯣ ꯄꯥꯛꯀꯤꯗ ꯑꯅꯤꯔꯣ
ꯑꯥ ꯍ
ꯎꯝ ꯍꯣꯏ
ꯕꯦꯛꯒ꯭ꯔꯥꯎꯟ ꯃꯈꯣꯟ ꯇꯥꯕ꯭ꯔꯣ
ꯃꯌꯥꯡꯔ ꯀꯅꯥꯔꯗꯤ ꯇꯥꯏꯑꯦ ꯍꯧꯖꯤꯛꯇꯤ ꯇꯥꯗ꯭ꯔꯦ ꯎꯝ ꯊꯕꯛ ꯌꯥꯝ ꯀꯟꯕ ꯃꯥꯂꯦꯀꯣ ꯃꯤꯗꯤ ꯆꯤꯡꯅꯩꯌ‌ꯦ ꯅꯪꯒꯤ ꯏꯃꯥ ꯏꯄꯥ
ꯔꯤꯁꯤ ꯅꯪꯉꯣꯟꯗꯗꯤ ꯔꯤꯁꯤꯚꯤꯡ ꯈꯛꯇꯪ ꯑꯣꯏꯔꯦꯅꯦ ꯀꯣ ꯑꯗꯨꯗꯤ ꯅꯪꯗꯤ ꯇꯧꯔꯔꯣꯏꯕꯀꯣ
ꯇꯨꯅꯦ
ꯎꯝ ꯍꯣꯏ ꯅꯨꯡꯉꯥꯏꯅ ꯑꯗꯨꯝ ꯂꯩꯔꯤ
ꯎꯝ
ꯌꯥꯝ ꯐꯩꯌꯦ ꯅꯪꯒꯤ ꯁꯤꯕ꯭ꯂꯤꯡꯁꯇꯨ ꯀꯌꯥꯅꯦꯕ
ꯎꯝ ꯑꯩꯈꯣꯏꯗꯣ ꯅꯨꯄꯥ ꯑꯍꯨꯝ
ꯍꯥꯏꯁ ꯅꯨꯄꯤ ꯑꯃꯥ ꯈꯛꯇ
ꯎꯝ
ꯑꯗꯨꯗꯤ ꯃꯥꯗꯨ ꯌꯥꯝ ꯅꯨꯡꯉꯥꯏꯅ ꯂꯩꯔꯝ ꯅꯤꯀꯣ ꯃꯕꯨꯡ ꯃꯔꯛꯇ ꯂꯩꯔꯒ
ꯃꯌꯨꯝ ꯄꯥꯟꯈ꯭ꯔꯦ ꯎꯝ ꯕꯤꯁꯦꯟꯄꯨꯔ ꯗꯤꯁꯇ꯭ꯔꯤꯛ ꯔꯣꯝꯗ
ꯑꯣ ꯑꯣ ꯑꯗꯨꯗꯤ ꯌꯨꯝꯗ ꯀꯅꯥ ꯏꯃꯥ ꯏꯄꯥꯗꯨ ꯑꯗꯨꯒ ꯅꯪꯒꯤ ꯕ꯭ꯔꯥꯗꯔꯁ ꯅꯣꯏ ꯅꯣꯏ ꯈꯛꯇ ꯉꯥꯏꯔꯦ
ꯎꯝ ꯁꯤꯁꯇ꯭ꯔ ꯁꯤꯁꯇ꯭ꯔ ꯏꯟꯂꯣꯒꯥ
ꯎꯝ ꯎꯝ ꯎꯝ
ꯑꯩꯒꯤ ꯃꯤꯠꯇꯣ ꯀꯔꯤꯅꯣ ꯀꯗꯥꯏꯗꯒꯤꯅꯣ ꯀꯩꯀꯨ ꯀꯨꯏ ꯊꯛꯏꯅꯦ
ꯀꯔꯤ ꯇꯧꯕꯒꯤꯔꯣ ꯅꯪꯒꯤ ꯅꯇꯩꯗꯣ ꯇꯥꯏꯕꯤꯈ꯭ꯔꯣ ꯅꯪꯒꯤ ꯅꯇꯩꯗꯣ ꯇꯩꯕꯤꯈ꯭ꯔꯣ
ꯐꯕ꯭ꯔꯣ
ꯈꯪꯗꯦ ꯃꯤꯗꯤ ꯐꯥꯒꯗꯕ ꯃꯥꯜꯂꯦ ꯃꯤ ꯈꯔꯅꯥ ꯑꯩꯀꯣꯏꯒꯨꯝꯕ ꯑꯥ ꯖꯝꯕꯒꯨꯝꯕ ꯇꯧꯔꯗꯤ ꯃꯥꯇꯩ ꯍꯥꯞꯄꯣ ꯍꯥꯏꯌꯦꯅ ꯑꯩꯈꯣꯏꯒꯤ ꯃꯇꯩꯁꯨ ꯃꯦꯗꯤꯁꯤꯟꯅꯤ ꯍꯥꯏꯌꯦ ꯁꯣ ꯍꯥꯞꯄꯣ
ꯅꯪ ꯅꯪ ꯀꯩꯅꯣ ꯀꯣꯂꯦꯖ ꯀꯥꯕ ꯂꯣꯏꯈ꯭ꯔꯦ ꯍꯥꯏꯕ ꯅꯠꯇ꯭ꯔꯣ
ꯎꯝ
ꯑꯗꯨ ꯍꯧꯖꯤꯛ ꯁꯤꯗ ꯂꯩꯕꯁꯦꯝ ꯑꯗꯨꯝ ꯇ꯭ꯔꯦꯅꯤꯡ ꯆꯠꯅꯤꯉꯥꯏꯔ ꯅꯠꯇ꯭ꯔꯒ ꯀꯔꯤ ꯇꯧꯅꯤꯉꯥꯏꯔ
ꯑꯣ ꯇ꯭ꯔꯦꯅꯤꯡ ꯆꯠꯅꯤꯉꯥꯏ ꯂꯩꯕꯅꯦ
ꯑꯣ ꯑꯣ ꯑꯣ
ꯑꯗꯨꯒꯤꯅꯦ ꯇ꯭ꯔꯦꯅꯤꯡ ꯍꯦꯛ ꯂꯣꯏꯔꯒ ꯑꯗꯨꯝ ꯌꯨꯝꯗ ꯆꯠꯈ꯭ꯔꯅꯤ ꯁꯤꯗꯥ ꯂꯩꯅꯤꯡꯗꯦ ꯌꯨꯝꯗ ꯆꯠꯅꯤꯡꯈ꯭ꯔꯦ ꯑꯩꯗꯤ ꯍꯥꯏꯕꯗꯤ ꯍꯟꯗꯛꯁꯦ ꯑꯩꯈꯣꯏ ꯂꯣꯀꯦꯜꯒꯤ ꯀꯣꯔꯟꯒꯤ ꯁꯤꯖꯟꯅꯤꯕ
ꯎꯝ
ꯈꯨꯜꯗꯥ ꯂꯩꯅꯤꯡꯕ
ꯀꯣꯟꯅ ꯒꯤꯇꯦꯛꯗꯣ
ꯑꯗꯨꯅꯦ ꯑꯩꯈꯣꯏꯔꯣꯝꯗꯗꯤ ꯇꯥꯡ ꯑꯍꯣꯡꯉꯤꯅ ꯂꯣꯀꯦꯜꯒꯤ ꯈꯛꯇꯒꯤ ꯕꯖꯥꯔꯒ ꯌꯣꯟꯕ ꯑꯂꯥꯞꯄꯒꯨꯝꯗ ꯑꯁꯤꯗ ꯕꯣꯏꯜ ꯇꯧꯔꯒ ꯑꯗꯨꯝ ꯌꯣꯟꯕꯁꯨ ꯂꯥꯛꯑꯦ ꯑꯗꯨꯒꯤꯅꯤ ꯏꯟꯇꯔꯦꯁꯁꯨ ꯑꯁꯤꯗꯗꯤ ꯂꯩꯇꯦ ꯔꯦꯁ꯭ꯠ ꯐꯪꯉꯁꯨ ꯑꯗꯨꯝ
ꯑꯣꯏꯗꯦ ꯎꯝ
ꯑꯗꯨꯒꯤꯅꯤꯗ
ꯁꯣꯔꯍꫭꯟꯅꯤ
ꯁꫭꯔꯍꫭꯟꯕꯁꯨ ꯋꯥꯏ ꯎꯝ ꯋꯥꯔꯁꯤꯕꯨꯅꯦ
ꯇꯨꯝꯃꯒꯦ ꯑꯩꯗꯣ
ꯏꯃꯥꯟꯅꯕꯤꯈꯣꯏꯗ ꯆꯥꯛ ꯆꯥꯕꯅꯤꯅ ꯑꯩ ꯍꯤꯗꯥꯛ ꯊꯛꯇ꯭ꯔꯦ꯫
ꯅꯪ ꯕꯤꯖꯤ ꯇꯧꯔꯕꯅꯤꯅ ꯀꫭ ꯑꯩ ꯍꯣꯏ ꯈꯔ ꯆꯤꯜꯂꯦ ꯍꯣꯏ ꯑꯗꯨ ꯍꯣꯔꯦꯟ ꯉꯛ ꯇꯪ ꯂꯩꯔꯒ ꯑꯃꯨꯛ ꯇꯧꯔꯛꯀꯦꯀꯣ꯫
ꯑꯣ ꯑꯣ ꯍꯣꯏ ꯍꯣꯏ ꯍꫭꯏ ꯑꫭ ꯑꫭ